ꯌꯥꯎꯅꯤꯡꯒꯗ
ꯍꯜꯂꯣ
ꯍꯜꯂꯣ
ꯇꯥꯕ꯭ꯔꯣ
ꯇꯥꯌꯦ
ꯀꯩꯗꯧꯔꯤꯅꯣ
ꯍꯤꯞꯄꯤ
ꯇꯨꯝꯈꯤꯔꯣꯏꯗ꯭ꯔꯣ
ꯎꯝ
ꯀꯩꯒꯤꯅꯣ ꯊꯦꯡꯉꯦꯗ
ꯇꯨꯝꯃꯒꯦ ꯇꯧꯕꯅꯦ ꯑꯃꯁꯦ ꯆꯪꯉꯛꯇꯕ ꯑꯩ ꯇꯨꯝꯈ꯭ꯔꯗꯤꯒ ꯃꯥ ꯆꯪꯉꯅꯦ
ꯀꯩ ꯍꯥꯏꯕꯅꯣ
ꯍꯧꯖꯤꯛ ꯐꯥꯎ ꯉꯥꯎꯋꯦ ꯇꯨꯝꯕ ꯌꯥꯗ꯭ꯔꯤꯔꯣ
ꯎꯝ ꯑꯩ ꯉꯥꯎꯗꯦꯍꯦ ꯑꯃꯗꯣ ꯆꯥꯛ ꯀꯟꯅ ꯆꯥꯔ ꯂꯩꯌꯦ ꯃꯥ ꯆꯪꯕꯀꯥꯟꯗꯀꯣ ꯃꯥꯒꯤ ꯃꯋꯥꯒ ꯋꯥꯔꯤ ꯁꯥꯟꯅꯔꯒ ꯀꯟꯅ ꯑꯦ ꯇꯧꯔ ꯂꯩꯅꯤ ꯑꯗꯨꯒꯤ ꯇꯨꯝꯕ ꯌꯥꯔꯣꯏꯅ ꯇꯧꯕ ꯑꯗꯨꯒꯤ ꯃꯥ ꯆꯪꯉꯀꯥꯟꯗ ꯇꯨꯝꯈ꯭ꯔꯀꯥꯟꯗ ꯇꯨꯝꯒꯦ ꯇꯧꯕ
ꯏꯁ ꯃꯥꯖꯦ ꯇꯧꯔꯒ ꯉꯔꯥꯡ ꯅꯨꯡꯗꯥꯡ ꯍꯣꯜꯗ ꯅꯪ ꯃꯥ ꯅꯪ ꯅꯪ ꯅꯋꯥꯗ ꯑꯦ ꯇꯧꯔꯝꯃꯤꯗ ꯅꯪꯁꯨ ꯈꯥꯏꯔ ꯂꯩꯔꯝꯃꯤꯗꯨꯒ
ꯍꯩꯍꯥ
ꯇꯔꯅ ꯇꯈꯅ ꯇꯅꯤꯡꯗꯦ ꯇꯅꯤꯡꯦꯕ
ꯃꯤꯅ ꯑꯁꯣꯏ ꯃꯤꯒ ꯍꯥꯏꯔꯒ
ꯆꯥꯛꯀꯠ ꯇꯧꯔꯛꯇ꯭ꯔꯦꯕ ꯑꯗꯨꯗꯤ ꯃꯥꯏ ꯃꯕꯥ ꯂꯩꯈ꯭ꯔꯕꯩꯕ ꯑꯗꯨꯒꯤ ꯀꯔꯤꯝ ꯈꯨꯝꯃꯛꯇꯦ ꯇꯨꯃꯤꯟ ꯂꯩꯊꯣꯛꯈ꯭ꯔꯕ ꯈꯪꯉꯤꯕ
ꯏꯆꯦꯔꯣ ꯅꯠꯇ꯭ꯔꯒ ꯑꯩꯕꯨꯔꯣ
ꯅꯅꯥꯎꯅꯤꯗꯨꯅ ꯀꯅꯥꯎ ꯑꯣꯏꯅꯦ ꯉꯆꯦꯕꯨꯗꯤ ꯀꯃꯥꯏꯅ ꯈꯪꯉꯅꯤꯉꯃꯥꯎꯨꯝ ꯀꯨꯝꯗꯅ ꯍꯥꯏꯗꯤꯦ
ꯀꯔꯤ ꯍꯥꯏꯕꯔꯣ ꯑꯗꯨꯗꯤ ꯅꯪ
ꯉꯔꯥꯡꯗ ꯑꯩꯅ ꯅꯪꯗꯩ ꯀꯣꯜ ꯇꯧꯅꯤꯡꯉꯥꯏꯅ ꯀꯣꯜꯗꯗꯤ ꯃꯦꯠꯀꯦ ꯃꯦꯠꯀꯦ ꯇꯧꯕꯨꯛ ꯁꯨꯃꯥꯏꯅ ꯇꯧꯔꯗꯤ
ꯀꯦ ꯀꯦ ꯃꯥꯅ ꯑꯩꯉꯣꯟꯗ ꯐꯣꯟ ꯇꯧꯔꯒ ꯑꯃꯨꯛ ꯃꯃꯣꯟꯗ ꯑꯃꯨꯛ ꯐꯣꯟ ꯇꯧꯔꯛꯑꯗꯤ ꯀꯦꯅ ꯑꯗꯨꯒꯤ ꯇꯧꯔꯛꯇꯕꯗꯤ ꯈꯪꯉꯕ
ꯅꯠꯇꯦ ꯑꯗꯨ ꯑꯍꯣ ꯅꯪꯒꯤ ꯋꯥꯈꯜꯁꯨ ꯄꯨ ꯅꯨꯄꯤꯅꯤꯍꯦ
ꯏꯕꯥ ꯑꯁ ꯃꯤꯠ ꯅꯨꯄꯥ ꯑꯇꯣꯞꯄꯕꯨ ꯐꯣꯟ ꯇꯧꯔ ꯂꯩꯔꯒꯦ ꯃꯣꯏ ꯏꯕꯥꯅ ꯐꯣꯟ ꯇꯧꯔꯦ ꯅꯨꯡꯉꯥꯏꯔꯦ ꯑꯗꯨ
ꯅꯠꯇꯦ ꯑꯩ ꯑꯩꯀꯣ ꯑꯁꯦꯝꯃꯤ ꯍꯥꯏꯕꯒꯤ ꯑꯩ ꯑꯩ ꯃꯥꯀꯣ ꯐꯖꯅ ꯋꯥꯔꯤ ꯁꯥꯟꯅꯗ꯭ꯔꯕꯅꯦ ꯋꯥꯔꯤ ꯁꯨꯡꯁꯥ ꯁꯥꯟꯅꯗ꯭ꯔꯕꯅꯦ
ꯈꯨꯝꯃꯔꯣꯏꯗꯨꯗꯤ ꯅꯥꯊꯟꯗ ꯎꯂꯤꯁꯤꯅꯥꯎ
ꯥꯃꯋꯥ ꯃꯈꯥꯏꯔꯒꯦ ꯃꯃ ꯇꯨꯝꯒ꯭ꯔꯦ ꯍꯥꯏꯕ ꯀꯥꯟꯗ ꯑꯌꯨꯛꯇꯇ ꯑꯣꯏꯅ ꯃꯦꯁꯦꯖ ꯊꯥꯛꯛꯄ ꯅꯤꯡꯊꯤ ꯄꯛꯇ꯭ꯔꯦ ꯑꯩꯗꯤ ꯃꯥꯁꯤ
ꯑꯗꯨ ꯅꯪꯗꯤ ꯑꯩꯅ ꯃꯤꯁꯦꯁ ꯊꯥꯗꯔꯦ ꯁꯨ ꯊꯥꯊꯔꯛꯇ꯭ꯔꯒ
ꯍꯣꯏꯅꯦ ꯍꯣꯏꯅꯦ ꯍꯣꯏꯅꯦ
ꯅꯪ ꯃꯤꯁꯦꯁꯇꯣ ꯑꯩꯅ ꯊꯔꯛꯇꯣꯏ ꯅꯪ ꯍꯥꯟꯅꯁꯨ ꯊꯥꯔꯛꯛꯇ
ꯍꯣꯏꯅꯦ ꯍꯣꯏꯅꯦ ꯍꯣꯏꯅꯦ ꯍꯣꯏꯅꯦ ꯍꯣꯏꯔꯝꯃꯅꯤꯗꯤ ꯍꯅꯦ ꯀꯩꯅꯅ ꯀ ꯅꯣꯏ ꯁꯅꯥꯀꯅꯨꯀꯣ
ꯌꯥꯝ ꯑꯩ ꯀꯗꯥꯏꯗ ꯁꯥꯟꯅꯕ꯭ꯔꯣ ꯅꯪꯅꯦ
ꯁꯅꯥ ꯀꯅꯨꯀꯣ ꯁꯅꯥ
ꯌꯥꯝꯅ ꯄꯣꯡꯉꯤꯗ ꯄꯣꯡꯉꯤ ꯄꯣꯡꯗꯨꯒ
ꯀꯩꯅ ꯇꯦ ꯃꯔ ꯋꯥꯔꯤ ꯋꯥꯔꯤ ꯀ ꯈꯣꯏꯆꯥ ꯃꯗꯤ ꯐꯔ
ꯍꯣꯏ
ꯆꯋꯣꯜ ꯑꯃꯕꯨꯕꯨꯗ ꯆꯪꯉꯛꯄ ꯍꯥꯏꯗ
ꯈꯣꯏꯗꯤ ꯀꯩꯅꯣ
ꯕꯤ
ꯑꯣ ꯆꯤꯛꯇꯅ ꯅꯪꯒꯤ ꯌꯥꯟꯐꯝꯗꯨꯗ
ꯄꯤꯛꯄꯗꯨ ꯀꯇꯪ ꯆꯥꯅꯤ ꯍꯥꯏꯦꯒꯅꯥ ꯀꯇꯪ ꯅꯅꯥꯅꯤ ꯍꯥꯏꯒ
ꯆꯞ ꯆꯥꯒꯅꯤ ꯍꯥꯏ
ꯎꯝ ꯅꯣꯛꯎ ꯅꯣꯛꯎꯒ ꯊꯦꯡꯅꯔ ꯀꯥꯏꯅ ꯈꯪꯉꯅꯤ ꯄꯤꯛꯄ ꯆꯥꯎꯕ ꯌꯦꯡꯕ ꯇꯥꯔꯅꯤꯀꯣ
ꯅꯣꯛꯅꯤꯡꯉꯦ ꯍꯥ
ꯑꯩ ꯄꯤꯛꯑꯦ ꯍꯥꯏ ꯃꯥꯏꯗꯤ ꯅꯪꯗꯤ ꯌꯥꯝ ꯆꯥꯎꯈ꯭ꯔꯣ ꯑꯣꯖꯥꯁꯤꯤꯀꯣ
ꯑꯍꯤ ꯅꯠꯇꯦ ꯅꯪꯅ ꯄꯤꯛꯑꯦ ꯍꯥꯏꯕꯗꯨꯗ ꯑꯩꯁꯨ
ꯑꯗꯨꯗꯤ ꯍꯣꯏ ꯑꯩ ꯄꯤꯛꯑꯦ ꯅꯪꯒꯤꯗꯤ ꯆꯥꯎꯔꯝꯃꯅꯤ ꯑꯗꯨꯗꯤ
ꯑꯩꯗꯤ ꯌꯥꯝ ꯆꯋꯦ ꯌꯥꯝ ꯆꯥꯎꯋꯦ ꯅꯃꯥꯏꯃꯨꯛ ꯆꯥꯎꯋꯦ ꯁꯨ ꯑꯣꯏꯗꯤ ꯐꯔꯝꯃꯅꯤ
ꯃꯔꯤ ꯃꯉꯥ ꯆꯪꯕ ꯌꯥꯔꯝꯒꯅꯤꯕꯀꯣ
ꯍꯣꯏ ꯃꯔꯤ ꯃꯉꯥ ꯈꯛꯇ ꯅꯠꯇꯦ ꯇꯔꯥ ꯆꯪꯕ ꯌꯥꯏ
ꯆꯥ
ꯍꯣꯏ ꯅꯃꯥꯟꯅꯕꯁꯨ ꯀꯧꯔꯛꯑꯣ ꯍꯧꯖꯤꯛ ꯅꯪ ꯀꯥꯖꯤꯜꯕ꯭ꯔꯥꯗꯁꯨ ꯀꯧꯔꯛꯑꯣ ꯑꯗꯨꯗ ꯂꯩ ꯃꯤ ꯂꯣꯏꯅꯃꯛ ꯀꯧꯔ ꯂꯥꯛꯑꯣ
ꯄꯨꯂꯞ ꯑꯃꯥꯗ ꯂꯣꯏꯅ ꯆꯪꯕꯒꯨꯝꯅ
ꯍꯣꯏ
ꯁꯨꯦ
ꯃꯤꯛꯁꯇ ꯅꯠꯇꯦꯕ ꯑꯉꯥꯡꯒꯤ ꯃꯁꯥꯗꯣ ꯍꯤꯍꯤ ꯃꯄꯥ ꯃꯄꯥꯒꯤ ꯀꯂꯔꯒꯤ ꯃꯇꯨꯡ ꯏꯟꯅ ꯊꯣꯛꯂꯛꯄ
ꯎꯝ ꯑꯗꯨꯒ ꯍꯆꯥꯡꯗ ꯑꯦꯂꯦꯛꯁꯀꯤ ꯁꯝ ꯑꯁ ꯅꯋꯥ ꯅꯋꯥꯒꯤ ꯅꯋꯥꯒꯤ ꯍꯛꯆꯥꯡꯒꯤ ꯇꯥꯏꯞꯇ ꯁꯝ ꯁꯝ ꯃꯌꯥꯝ ꯂꯩꯑꯦ ꯊꯣꯛꯇ꯭ꯔꯦ ꯑꯗꯨꯒ
ꯌꯦ ꯑꯗꯨ ꯅꯍꯥꯟ ꯑꯩꯗꯣ ꯑꯦꯂꯦꯛꯁꯇꯣ ꯑꯩ ꯑꯦꯂꯦꯛꯁ ꯁꯨ ꯌꯥꯝ ꯅꯨꯡꯁꯤꯌꯦ ꯃꯥꯗꯣꯀꯣ ꯑꯣ ꯅꯪꯅ ꯄꯜꯂꯨꯕꯒꯤꯅꯦ ꯎꯝ ꯅꯍꯥꯟ ꯃꯥꯗꯨꯀꯣ ꯍꯨꯃꯥꯡ ꯑꯃꯨꯛꯇ ꯊꯣꯛꯑꯒ ꯃꯥꯒꯤ ꯐꯨꯔꯤꯠꯁꯨ ꯂꯣꯏꯃꯛ ꯆꯣꯠꯈ꯭ꯔꯕ ꯑꯣ ꯑꯗꯨ ꯅꯨꯃꯤꯠꯇꯣ ꯃꯥꯗꯣ ꯌꯥꯝ ꯋꯥꯏ ꯍꯥꯏꯕ ꯈꯪꯉꯦꯕ ꯃꯥꯒꯤ ꯃꯈꯣꯡ ꯅꯥꯏꯌꯦ ꯃꯥ ꯃꯥ ꯍꯣꯁꯄꯤꯇꯥꯜ ꯆꯠꯂꯦ ꯍꯥꯏꯌꯦꯅ
ꯍꯣꯏ ꯃꯥ ꯅꯍꯥꯟ ꯍꯣꯁꯄꯤꯇꯥꯜ ꯆꯠꯈꯤꯕꯅꯤꯅꯦ
ꯍꯣꯏ ꯑꯗꯨ ꯆꯠꯄ ꯀꯥꯟꯗꯗꯣ ꯑꯗꯨ ꯅꯨꯃꯤꯠ ꯑꯗꯨꯒꯤ ꯃꯃꯥꯡꯗꯅꯦ ꯑꯗꯨꯒꯤ
ꯎꯝ
ꯍꯣꯁꯄꯤꯇꯥꯜ ꯆꯠꯇ꯭ꯔꯤꯉꯩ ꯃꯃꯥꯡꯗꯅꯦꯕ ꯑꯗꯨꯗ ꯑꯗꯨꯃꯥꯏꯅ ꯇꯧꯋꯦꯅ ꯍꯥꯏꯌꯦ ꯑꯗꯣ ꯌꯥꯝ ꯅꯨꯡꯉꯥꯏꯇꯕ ꯑꯗꯨꯗ ꯑꯃꯨꯛꯀ ꯗꯥ ꯁꯤꯖꯤꯟꯅ ꯀꯝꯄ꯭ꯂꯦꯟ ꯇꯧꯕꯗꯣ ꯑꯗꯨ ꯇꯧꯋꯦ ꯑꯗꯥ ꯇꯧꯋꯦꯅ ꯃꯊꯛꯀꯤ ꯃꯤꯗ ꯍꯥꯏꯔꯦꯗꯅ ꯃꯥꯅ
ꯅꯋꯥꯒꯤ ꯍꯛꯆꯥꯡꯗ ꯍꯥ
ꯃꯊꯥꯒꯤ ꯃꯤꯗꯨꯅ ꯑꯃꯨꯛꯀ ꯑꯗꯨ ꯅꯨꯄꯥꯗꯨꯗ ꯉꯥꯡꯊꯔꯦꯗꯅ
ꯎꯝ
ꯉꯥꯡꯗꯕꯗꯨꯗ ꯑꯃꯨꯛꯀ ꯃꯣꯟꯗ ꯉꯥꯡꯉꯕꯅꯤꯅ ꯃꯥꯅ ꯑꯃꯨꯛꯀ ꯑꯩꯒꯤ ꯏꯆꯦꯗꯨꯗ ꯂꯥꯛꯑꯒ ꯅꯪꯅ ꯁꯨꯃꯥꯏꯅ ꯍꯥꯏꯔꯕꯅꯤꯅ ꯑꯩ ꯁꯨꯥꯏꯅꯔꯦ ꯑꯩꯁꯨ ꯆꯠꯊꯣꯛ ꯆꯠꯁꯤꯟ ꯇꯧꯕꯗ ꯁꯨꯥꯏꯅ ꯇꯧꯔꯦ ꯁꯨꯃꯥꯏꯅ ꯇꯧꯔꯦ ꯍꯥꯏꯔꯤꯗꯅ ꯀꯥꯏꯅꯀꯣ ꯈꯜꯂ ꯈꯔ ꯅꯨꯡꯉꯥꯏꯇꯦ
ꯐꯥꯎꯕ ꯌꯦꯡꯁꯤꯟꯅꯕ ꯌꯥꯝ ꯀꯣꯛꯊꯤ ꯁꯥꯕꯅꯤ ꯑꯗꯨꯒ ꯃꯥꯅ ꯑꯩꯉꯣꯟꯗ ꯃꯤ ꯑꯗꯨꯛ ꯌꯥꯝꯕ ꯌꯦꯡꯁꯤꯟꯂ ꯂꯩꯕꯅꯤꯗꯤ ꯀꯃꯥꯏꯅ ꯑꯣꯛ ꯁꯥꯔꯣꯏꯗ꯭ꯔꯣ
ꯎꯝ ꯍꯧꯖꯤꯛꯄꯨꯗꯤ ꯈꯔ ꯐꯔꯤꯌꯦ ꯍꯥꯟꯅ ꯑꯩꯒꯤ ꯏꯆꯦꯒꯤ ꯃꯃꯥꯟꯅꯕꯤ ꯑꯃ ꯂꯩꯌꯦ ꯍꯥꯏꯌꯦꯅ
ꯎꯝ
ꯃꯗꯨꯅ ꯍꯦꯛꯇ ꯇꯧꯕꯅꯦ ꯍꯦ ꯏꯆꯦ ꯗꯒꯤꯗꯤ ꯑꯗꯣ ꯃꯥ ꯍꯦꯛ ꯆꯔꯛꯀꯥꯟꯗ ꯏꯆꯦꯅ ꯑꯃꯛ ꯀꯃꯥꯏ ꯃꯈꯨꯨꯠ ꯁꯤꯜꯂꯒ ꯃꯥꯅ ꯇꯧꯔ ꯂꯩꯔꯦꯗꯅ
ꯄꯩꯁꯥ ꯌꯥꯝ ꯄꯥꯏꯌꯦꯅꯒ ꯍꯥꯏꯔ ꯂꯩ ꯁꯤꯗ ꯆꯨꯔꯨꯞ ꯊꯛꯅꯤꯡꯉꯥꯏ ꯐꯥꯎꯕ ꯄꯩꯁꯥ ꯂꯩꯇ꯭ꯔꯒ ꯂꯩꯕꯒꯨꯝ ꯇꯧꯔ ꯂꯩꯕ ꯀꯥꯟꯁꯤꯗ ꯃꯥꯅ
ꯎꯝ ꯍꯣꯏ ꯏꯆꯦ ꯏꯆꯦꯅ ꯃꯥꯗꯣ ꯀꯔꯞ ꯐꯅ ꯇꯧꯋꯦꯅꯌꯦ
ꯇꯧꯔꯝꯕ ꯌꯥꯏ ꯍꯣꯏ ꯍꯥꯏꯕ ꯉꯝꯗꯦ ꯑꯗꯨ ꯑꯣꯏꯔꯁꯨ
ꯎꯝ ꯑꯗꯣ ꯍꯣꯏ ꯇꯧꯔꯝꯕꯁꯨ ꯌꯥꯏꯑꯦ ꯑꯗꯨꯕꯨ ꯃꯥꯅ ꯇꯧꯕ ꯎꯝ ꯌꯦꯡꯕ ꯀꯥꯟꯗ ꯀꯣ
ꯎꯝ
ꯈꯪꯗ꯭ꯔꯦꯗ
ꯊꯕꯛꯄꯨꯗꯤ ꯃꯥꯅ ꯍꯦꯟꯅ ꯇꯧꯋꯦꯗꯅ ꯍꯥꯏꯒꯦ ꯍꯥꯏꯗꯤ ꯑꯩꯈꯣꯏꯗꯤ ꯐꯝꯃꯒ ꯇꯨꯝꯃꯒ ꯆꯥꯔ ꯂꯩꯕ ꯉꯥꯛꯇꯅꯤꯅ ꯑꯈꯣꯏ ꯑꯦ ꯃꯥꯅꯤꯅꯦ ꯐꯤꯖꯤꯀꯦꯜꯂꯤ ꯇꯧꯔꯒ ꯇꯧꯔ ꯂꯩꯕꯁꯦ
ꯑꯣ ꯑꯁ ꯃꯥꯒ ꯑꯣꯏꯔꯗꯤ ꯐꯖꯅ ꯋꯥꯒꯅꯤꯍꯦ ꯍꯣꯏꯁꯨ ꯆꯦꯟꯕ ꯊꯣꯛꯄ
ꯑꯦꯁ ꯇꯧꯅꯤꯡ ꯑꯩꯗꯤ ꯑꯣꯏꯅ ꯇꯧꯅꯤꯡꯉꯦꯗ ꯍꯛꯆꯥꯡ ꯐꯅꯤꯉꯥꯏ ꯀꯣꯢꯆꯦꯟ ꯆꯦꯟꯔꯒ ꯃꯄꯥꯟ ꯊꯣꯛꯑ ꯐꯪꯕꯟ
ꯉꯔꯥꯡ ꯉꯔꯥꯡ ꯗꯀꯣ
ꯎꯝ
ꯅꯉꯥꯅꯨ ꯊꯤꯟꯗꯣꯏꯒꯤ ꯅ ꯉꯥꯅꯨ ꯊꯤꯟ ꯄꯨꯡ ꯑꯅꯤ ꯑꯍꯨꯝꯗꯗꯤ ꯑꯩꯕꯨꯁꯦ ꯑ ꯏꯆꯦꯅ ꯀꯣꯏꯕ ꯆꯠꯁꯦꯅ ꯀꯧꯕ ꯍꯧꯔꯦꯕ ꯑꯥ ꯑꯗꯨꯒꯤ ꯑꯩꯅꯩ ꯃꯩ ꯃꯩꯁꯨ ꯂꯥꯛꯇꯕ ꯑꯗꯨꯒꯤ ꯑꯩꯁꯦ ꯇꯜꯂꯦ ꯇꯜꯂꯦ ꯇꯜꯂꯦ ꯍꯥꯏꯔꯦꯗꯅ ꯆꯠꯊꯣꯛꯄꯗꯨ ꯇꯟꯕ ꯁꯥꯔꯤꯉꯩꯗ ꯀꯅꯥꯅ ꯆꯈ꯭ꯔꯣ ꯑꯝ ꯁꯥꯠꯇꯤꯟꯗꯨ ꯂꯩꯇꯦꯕꯀꯣ ꯑꯗꯒꯤ ꯑꯩꯅ ꯇꯞꯅ ꯇꯞꯅ ꯏꯔꯨꯖꯔꯒ ꯂꯩꯕ ꯃꯍ ꯍꯦꯛ ꯂꯥꯛꯄꯒꯤ ꯃꯥꯗꯣ ꯍꯥꯏꯗꯤ ꯁꯤ ꯐꯦꯟ ꯊꯥꯔꯒ ꯑꯦ ꯁꯤꯗꯣ ꯊꯥꯔꯒ ꯂꯩꯈ꯭ꯔꯕꯅꯦ ꯃꯥꯗꯣ ꯑꯃꯨꯛꯀ ꯆꯠꯅꯤꯡꯗ꯭ꯔꯕ ꯑꯗꯒꯤ ꯑꯩꯅ ꯑꯃꯨꯛꯀꯣ ꯑꯩꯅ ꯑꯃꯨꯛꯀ ꯗ꯭ꯔꯃꯥ ꯌꯦꯡꯔꯒ ꯇꯨꯝꯊꯣꯛꯈ꯭ꯔꯕ ꯇꯨꯝꯊꯣꯛ ꯇꯨꯝꯕ ꯁꯥꯈ꯭ꯔꯦꯕꯀꯣ ꯏꯚꯅꯤꯡ ꯂꯥꯛꯈ꯭ꯔꯕꯅꯤꯅ ꯃꯥꯗꯣ ꯀꯧꯕ ꯍꯧꯔꯅꯤ ꯑꯗꯣ ꯈꯪꯉꯤ ꯇꯨꯝꯊꯣꯛꯈ꯭ꯔꯕ ꯑꯗꯨꯏ ꯃꯥꯖꯦ ꯑꯩꯕꯨ ꯍꯧꯗꯣꯛꯑꯦ ꯅ ꯇꯨꯝꯕ ꯁꯥꯔꯒ ꯑꯁ ꯑꯩ ꯉꯛ ꯁꯥꯖꯦꯜ ꯇꯨꯝꯅꯦꯕ ꯑꯗꯣ ꯇꯨꯝꯃꯒꯦꯕ ꯑꯗ ꯑꯩꯅ ꯁꯨꯃꯥꯏꯅ ꯍꯥꯏꯕ ꯑꯗꯣ ꯑꯗꯨꯃꯥꯏꯅ ꯍꯥꯏꯔꯒ ꯃꯥ ꯇꯨꯠ ꯑꯁ ꯃꯥꯁꯨ ꯑꯩꯕꯨ ꯍꯧꯗꯣꯛ ꯍꯧꯗꯣꯛ ꯉꯝꯗꯕꯒꯤ ꯍꯣꯔꯦꯟ ꯑꯩ ꯑꯥ ꯄꯨꯡ ꯑꯦꯠꯇ ꯑꯩ ꯑꯦ ꯑꯦꯂꯥꯝ ꯍꯧꯒꯠꯀꯅꯤ ꯑꯗꯨꯗ ꯍꯧꯒꯠꯂꯒ ꯆꯠꯀꯅꯤꯀꯣ ꯀꯥꯏ ꯁꯨꯃꯥꯏ ꯍꯥꯏꯔꯛꯑꯦ ꯑꯃꯨꯛꯀ ꯑꯗꯨꯗ ꯑꯩꯅ ꯇꯥꯁꯤꯟꯅꯗꯕꯗ ꯑꯩꯅ ꯑꯃꯨꯛ ꯍꯧꯒꯠꯂ ꯃꯥꯒꯤ ꯑꯂꯥꯝ ꯃꯨꯠꯊꯠꯂꯒ ꯑꯃꯨꯛ ꯇꯨꯝꯊꯣꯛꯄꯅꯤꯗꯅ
ꯅꯣꯏꯅ ꯅꯣꯡ ꯆꯨꯒꯅꯤꯀꯣ
ꯉꯔꯥꯡ ꯅꯣꯡ ꯆꯨꯕ꯭ꯔꯣ
ꯅꯣꯡ ꯆꯨꯢꯌꯦ ꯍꯥꯏꯕꯗꯨꯗꯤ
ꯀꯥꯗꯥꯢꯗ ꯆꯨꯢꯌꯦ ꯍꯥꯢꯕꯥ꯭ꯔꯣ ꯑꯩ
ꯏ ꯅꯣꯡꯆꯨꯑꯦꯗꯤ ꯃꯄꯥꯟ ꯊꯣꯛꯄ ꯇꯜꯂꯦ ꯁꯇꯤꯟ ꯁꯇꯤꯟ ꯂꯩꯇꯦ ꯍꯥꯏꯔꯝꯕꯗꯨꯗꯤ ꯍꯧꯖꯤꯛꯇ
ꯅꯣꯡꯆꯨꯋꯦ ꯍꯥꯢꯗꯦ ꯅꯪꯁꯨ ꯅꯁꯛꯇꯨꯒꯦ ꯍꯦꯃꯟꯗ꯭ꯔꯣ ꯑꯗꯨꯗꯤ ꯑꯩ ꯅꯉꯣꯟꯗ ꯅꯣꯡ ꯆꯨꯏ ꯍꯥꯏꯈ꯭ꯔꯕ꯭ꯔꯣ
ꯅꯣꯡ ꯆꯨꯕꯒꯤ ꯁꯥꯇꯤꯟ ꯂꯩꯇꯦꯕ
ꯄꯨꯡ ꯀꯌꯥꯒꯤ ꯃꯤꯁꯦꯁꯅꯣ
ꯅꯪ ꯍꯧꯖꯤꯛꯇ ꯍꯥꯏꯌꯨ ꯍꯥꯏꯕꯅꯤꯗꯤ
ꯑꯥ ꯑꯩꯅ ꯍꯥꯏꯕꯗꯤ ꯅꯨꯡꯁꯥ ꯁꯥꯏꯌꯦ ꯆꯠꯊꯣꯛꯅꯤꯡꯉꯥꯏ ꯗꯨ ꯁꯥꯠꯇꯤꯟ ꯂꯩꯇꯦ ꯍꯥꯏꯕꯅꯤꯅꯦ ꯑꯁ ꯅꯪꯒꯤ ꯀꯣꯛꯁꯨꯀꯣ
ꯑꯦ ꯑꯗꯨꯀꯛ ꯃꯥꯅ ꯅꯨꯡꯁꯥ ꯁꯥꯏ ꯍꯥꯏꯗ꯭ꯔꯒꯁꯨ ꯁꯥꯇꯤꯟ ꯁꯥꯇꯤꯟ ꯂꯩꯇꯦ ꯑꯗꯨ ꯇꯥꯢꯌꯦ ꯑꯩꯗꯤ
ꯅꯪ ꯅꯊꯤ ꯐꯥꯢꯔꯤꯔꯣ
ꯀꯥꯏꯗꯒꯤ ꯅꯣ ꯃꯄꯥꯟꯗ ꯃꯈꯣꯟ ꯊꯣꯛꯄꯒꯤ ꯃꯈꯣꯟ ꯊꯣꯛꯇꯕ ꯃꯐꯝꯗ ꯆꯪꯉꯥ ꯐꯝꯃ ꯂꯩꯕꯅꯤ ꯍꯨꯃꯥꯡ ꯁꯧꯕꯅ ꯌꯥꯗ꯭ꯔꯦ ꯁꯥꯕꯅ
ꯑꯩꯈꯣꯏꯗꯤ ꯁꯤꯗ ꯋꯥꯟ ꯑꯥꯋꯔꯁ ꯃꯩ ꯃꯨꯠꯄꯗ ꯌꯥꯝ ꯈꯥꯡꯅ ꯂꯩ ꯍꯥꯏꯌꯦ ꯅꯣꯏꯗꯤ ꯑꯗꯨꯗꯣ ꯑꯗꯨꯃꯥꯏꯅ ꯆꯞꯄ ꯂꯩꯕꯗ ꯀꯜꯂꯦꯍꯦ
ꯀꯦꯝ ꯀꯥꯢꯗꯦ ꯗꯦꯂꯤꯗ ꯍꯥꯟꯅ ꯑꯩꯈꯣꯏ ꯂꯥꯛꯄ ꯃꯐꯝꯗ ꯍꯦꯟꯅ ꯁꯥꯏꯁꯤꯗꯤ ꯍꯦꯟꯅꯤ
ꯍꯣꯏ ꯑꯩ ꯍꯥꯏꯗꯤ ꯑꯩꯗꯣ ꯍꯨꯃꯥꯡ ꯌꯥꯝ ꯊꯣꯛꯀꯜꯂꯦꯕ ꯑꯗꯨꯒꯤ ꯑꯩꯗꯣ
ꯇꯧꯅꯩꯕꯥꯅꯤ ꯇꯧꯕ ꯀꯥꯟꯗ ꯍꯨꯃꯥꯡꯗꯨꯛ ꯁꯧꯔꯗꯤ
ꯅꯦ ꯑꯩꯒꯤ ꯐꯦꯟ ꯃꯆꯥ ꯑꯩꯒꯤ ꯐꯦꯟ ꯃꯆꯥ ꯂꯩꯑꯦ ꯑꯗꯨ ꯄꯨꯔꯒ ꯂꯥꯛꯀꯦ ꯑꯩ
ꯑꯦ ꯅꯪ ꯂꯥꯛꯀꯦ ꯍꯥꯢꯔ ꯀꯤꯔ
ꯑꯩ ꯀꯃꯥꯏ ꯂꯥꯛꯇꯣꯔꯦ ꯂꯥꯛꯑ ꯀꯗꯥꯏ ꯇꯧꯒꯦꯔꯣ ꯉꯥꯎꯕ꯭ꯔꯣ ꯅꯪ ꯀꯗꯥꯏ ꯂꯥꯛꯑꯒ ꯀꯗꯥꯏ ꯇꯧꯒꯦ ꯍꯥꯏꯕ꯭ꯔꯣ ꯏꯆꯦꯁꯨ ꯂꯩꯔꯒ
ꯍꯥ
ꯅꯪ ꯂꯥꯛꯑꯒ ꯀꯗꯥꯏ ꯇꯧꯒꯦ ꯍꯥꯏꯕ꯭ꯔꯣ
ꯁꯦꯡꯕꯒꯤ ꯅꯪ ꯉꯥꯛꯀꯦ ꯍꯥꯏꯕ꯭ꯔꯣ ꯄ꯭ꯂꯥꯟ ꯇꯧꯁꯦ ꯍꯥꯏꯕ꯭ꯔꯣ ꯌꯦ
ꯑꯦ ꯀꯦ ꯃꯥ ꯃꯊꯟꯇ ꯃꯥꯏ ꯀꯥꯗ ꯂꯩꯦꯥꯌꯦ ꯏꯊꯟ ꯂꯩꯦꯥꯌꯦ ꯌꯥꯝ ꯇꯧꯔꯃꯒ
ꯍꯣꯏ ꯀꯥꯗꯤ ꯅꯠꯇꯦ ꯑꯁꯦꯡꯕꯒꯤ ꯀꯥꯗꯤ ꯍꯣꯏ ꯇꯣꯉꯥꯟ ꯇꯣꯉꯥꯟꯂ ꯑꯗꯣ ꯑꯩ ꯑꯩꯗꯤ ꯑꯩꯗꯤ ꯊꯣꯡ ꯂꯣꯟꯗꯕꯤꯗ ꯑꯗꯨꯝ ꯇꯨꯝꯕꯅꯤꯅ ꯍꯥꯏꯗꯤ ꯏꯆꯦꯗꯣ ꯃꯥꯗꯣ ꯆꯪꯅꯤꯡꯕꯀꯥꯟꯗ ꯆꯪꯉꯒ ꯑꯗꯨꯝ ꯇꯨꯝꯃꯦꯕ ꯍꯥꯏꯗꯤ ꯑꯩꯒꯤ ꯔꯨꯝꯒꯤ ꯑꯦꯁꯤꯗꯣ ꯃꯈꯣꯟ ꯀꯟꯗꯦꯕ ꯃꯥꯒꯤ ꯗꯤ ꯀꯜꯂꯦꯕꯀꯣ
ꯑꯗꯨꯗꯤ ꯃꯥꯒꯤ ꯀꯥꯗ ꯆꯪꯉꯗꯤ ꯃꯥꯒꯤ ꯀꯥꯗ ꯇꯨꯝꯃꯣ ꯍꯥꯏꯌꯨꯗꯅ ꯃꯥꯕꯨ
ꯑꯩ ꯑꯗꯨꯃꯥꯏꯅ ꯍꯥꯏꯔꯕꯅꯦ ꯑꯗꯣ ꯃꯥ ꯌꯥꯗꯕꯅꯤ ꯃꯥꯗꯣ ꯃꯤꯒ ꯇꯨꯃꯤꯟꯅꯗ꯭ꯔꯗꯤ ꯍꯩꯅꯗꯦ ꯇꯦꯅ ꯍꯥꯏ ꯊꯥꯖꯗ꯭ꯔꯦꯅ ꯀꯣꯜ ꯇꯧꯔ ꯉꯁꯥꯏꯁꯨ ꯃꯥꯒꯤ ꯃꯋꯥꯗꯨꯃꯥꯏꯅ ꯇꯝꯃꯒ ꯂꯩꯍꯧꯕꯅꯦ
ꯐꯔꯦ ꯉꯁꯤꯗꯤ ꯑꯩ ꯃꯤ ꯇꯣꯛꯞꯄꯒ ꯇꯨꯃꯤꯟꯅꯅꯤꯡꯉꯥꯏ ꯂꯩꯔꯦ ꯑꯗꯨꯗꯤ ꯃꯤ ꯑꯇꯣꯞꯄꯒ ꯇꯨꯃꯤꯟꯅꯤꯒ ꯂꯩ ꯅꯪ ꯀꯥꯗ ꯇꯨꯃꯤꯅ ꯇꯨꯝꯃꯣ ꯍꯥꯏꯌꯣ ꯉꯁꯤꯗꯤ
ꯑꯩꯒꯤ ꯀꯥꯗꯣ ꯊꯣꯡ ꯂꯣꯟ
ꯑꯗꯨꯗꯤ ꯅꯪ ꯁꯤꯗ ꯂꯥꯛꯄ ꯇꯥꯕ ꯗꯨꯗꯤ
ꯍꯤꯁ ꯅꯣꯏ ꯑꯗꯨꯗ ꯂꯥꯛꯑꯒ ꯑꯩ ꯀꯩꯗꯧ ꯍꯥꯏꯕ꯭ꯔꯣ
ꯇꯧ ꯀꯥꯟꯗꯀꯣ ꯑꯩꯅꯦ ꯈꯣꯏ ꯉꯥꯛꯇ ꯂꯩꯍꯧꯕꯒꯥ ꯀꯥꯟꯗꯤ ꯌꯥꯔꯅꯤꯕ ꯂꯥꯛꯑꯣ ꯑꯗꯨꯀꯥꯟꯗ ꯆꯞ ꯆꯥꯔꯅꯤ ꯍ
ꯀꯅꯥꯕꯨ ꯆꯥꯛ ꯀꯧꯒꯦꯔꯣ
ꯆꯞ ꯆꯥꯔꯅꯤ ꯍꯥꯏꯕꯅꯤ
ꯑꯣ ꯆꯞ ꯆꯥꯔꯅꯤ ꯍꯥꯏꯔꯣ
ꯍꯣꯏ
ꯌꯦꯡꯁꯦ
ꯆꯞ ꯆꯥꯔꯅꯤ ꯀꯅꯥꯝ ꯗꯤꯁꯇꯔꯞ ꯇꯧꯔꯔꯣꯏꯕꯀꯣ ꯀꯥ ꯃꯅꯨꯡꯗ ꯂꯣꯟꯁꯤꯜꯂ ꯂꯥꯎꯅꯤꯡꯕ ꯂꯥꯛꯑꯣꯀꯣ ꯁꯦꯁ
ꯑꯦꯁ ꯍꯁ ꯀꯥꯏꯅ ꯌꯥꯝꯅ ꯑꯦꯛꯁꯄꯤꯔꯤꯌꯦꯟꯁ ꯂꯩꯈ꯭ꯔꯕ ꯃꯤꯅꯦꯀꯣ
ꯂꯩꯇꯦ ꯃꯥꯅ ꯑꯣꯏꯅ ꯍꯦꯟꯅ ꯂꯩꯔꯝꯗꯣꯏ ꯃꯤꯜꯂꯤ ꯅꯪ ꯑꯣꯏꯅ
ꯑꯩꯗꯤ ꯅꯪꯉꯣꯟꯗ ꯂꯩꯕꯅꯤꯗ
ꯍꯥ
ꯅꯪꯉꯣꯟꯗ ꯂꯩꯕꯅꯦ
ꯍꯣꯏꯅꯦ ꯑꯩꯉꯣꯟꯗ ꯀꯩꯗꯧꯕ ꯍꯣꯏ ꯂꯥꯁ ꯅꯥꯏꯠ ꯉꯥꯛꯇ ꯊꯦꯡꯅꯕꯗꯨꯒ
ꯑꯗꯨꯃꯥꯏꯅ ꯉꯥꯡꯉꯗꯤ ꯑꯩꯁꯨ ꯅꯪꯒꯤ ꯑꯗꯨꯃꯥꯏꯅ ꯉꯥꯡꯕꯒꯤ ꯃꯇꯨꯡ ꯏꯟꯅ ꯉꯥꯡꯒꯅꯤ ꯍꯥꯏꯕ
ꯑꯠꯁꯥ
ꯑꯗꯤ ꯅꯪꯅ ꯉꯥ ꯑꯃꯒꯤꯒꯤ ꯃꯇꯨꯡ ꯏꯟꯅ ꯅꯪꯒꯤ ꯇꯣꯄꯤꯛꯀꯤ ꯃꯇꯨꯡ ꯃꯇꯨꯡꯏꯟꯅ ꯍꯣꯏ ꯑꯗꯨꯒꯤ ꯃꯇꯨꯡ ꯑꯩꯁꯨ
ꯑꯗꯨꯅꯦꯕ ꯑꯗꯨꯗꯤ ꯑꯗꯨꯗꯤ ꯅꯪꯁꯦ ꯇꯝꯅꯤꯡꯉꯥꯏ ꯌꯥꯝ ꯋꯥꯠꯂꯤꯕ ꯑꯗꯨꯗꯤ
ꯇꯃꯤꯌꯥ ꯎꯕꯂꯤꯗ ꯀꯔꯤꯔꯣ
ꯌꯥꯝ ꯇꯥꯛꯄꯤꯅꯤꯡꯉꯥꯏ ꯂꯩꯔꯤꯕ ꯑꯩꯅ ꯑꯗꯨ ꯃꯥꯏ ꯃꯔꯝꯗ ꯌꯥꯝ ꯇꯥꯛꯄꯤꯅꯤꯡꯉꯥꯏ ꯌꯥꯝ ꯂꯩꯔꯤꯑꯕ ꯑꯗꯨꯒꯤ
ꯑꯗꯨꯃꯁꯨ ꯇꯛꯅꯕ꯭ꯔꯖꯦ ꯑꯩꯒꯤ ꯑꯩꯒꯤ ꯏꯃꯥꯟ ꯑꯩꯒꯤ ꯏꯃꯥꯟꯅꯕꯤ ꯑꯃꯁꯨ ꯂꯩꯌꯦ ꯃꯥꯁꯨꯀꯣ ꯑꯁꯃꯥꯏꯅ ꯍꯥꯏꯗꯤ
ꯍꯣꯏ ꯃꯥꯅ ꯃꯤꯕꯨ ꯍꯥꯏꯗꯤ ꯅꯨꯄꯥꯁꯤꯡꯕꯨ ꯈꯥꯏꯕ ꯈꯣꯠꯄ ꯇꯧꯋꯦ ꯑꯗꯨ ꯃꯥꯁꯨ ꯑꯩ ꯑꯩꯈꯣꯏꯅꯤꯅ ꯁꯨꯃꯥꯏꯅ ꯃꯦꯁꯦꯖ ꯊꯥꯅꯕ ꯃꯥꯥꯏꯅ ꯃꯥꯁꯨ ꯊꯥꯅꯩꯌꯦꯕ ꯑꯗꯨꯕꯨ ꯃꯥꯒꯤ ꯋꯥꯈꯜꯗꯗꯤ ꯀ꯭ꯔꯤꯁꯄꯨ ꯂꯩꯇꯕꯗꯣ ꯑꯗꯨꯃꯥꯏꯅ ꯇꯧꯋꯦꯕ ꯄꯥꯏ ꯑꯩꯒꯤ ꯏꯃꯥꯟꯅꯕꯤꯁꯨ
ꯃꯤꯕꯨ ꯁ꯭ꯋꯥꯍꯟꯅꯤꯡꯉꯥꯢ ꯊꯕꯛꯅꯦꯕꯨ
ꯑꯗꯨ ꯃꯥꯗꯤ ꯌꯥꯝꯅ ꯀꯩ ꯍꯥꯏꯁꯤꯔꯥ ꯁꯥꯎꯒꯟꯕ ꯍꯥꯏꯇꯥꯔꯦ ꯁꯥꯎꯒꯟꯕꯁꯦ ꯀꯃꯥꯏꯅ ꯍꯥꯏꯒꯦꯔꯁꯨ ꯈꯪꯗꯦ
ꯍꯨꯁ ꯍꯨꯃꯥꯡ ꯁꯥꯎꯋꯦ
ꯑꯁ ꯍꯣꯔꯦꯟ ꯆꯠ ꯑꯁ ꯑꯩ ꯍꯣꯔꯦꯟꯠ ꯑꯩ ꯑꯩ ꯍꯣꯔꯦꯟ ꯂꯥꯛꯅꯤꯡꯗꯦꯗ
ꯀꯩꯒꯤ
ꯅꯨꯡꯗꯥꯡꯈꯣꯗ ꯑꯩ ꯊꯕꯛ ꯇꯧꯅꯤꯡꯗꯦ
ꯇ꯭ꯔ ꯅꯣꯏꯒꯤꯁꯨ ꯊꯕꯛ ꯇꯧꯅꯤ ꯍꯥꯏꯕ ꯉꯁꯤꯗꯤ
ꯍꯥꯏꯕꯒꯨꯝ ꯇꯧꯋꯦ ꯑꯗꯨ ꯈꯪꯗꯦ ꯑꯩꯈꯣꯏꯗꯗꯤ ꯃꯩꯗꯣ ꯔꯤꯒꯨꯂꯔ ꯑꯣꯏꯗꯦ ꯗꯕꯅꯤꯅ ꯇꯧꯒꯦꯔꯥ ꯇꯧꯔꯣꯏꯔꯁꯨ ꯈꯪꯗꯦ
ꯇꯧꯔꯅꯦ ꯍꯥꯏꯕꯅꯤ ꯉꯁꯤꯗꯤ ꯀꯝꯄꯜꯁꯔꯤ
ꯎꯝ ꯅꯍꯥꯟꯗꯤ ꯍꯥꯏꯗꯤ ꯍꯥꯏꯈꯤꯕꯅꯤ ꯍꯣꯏ
ꯇꯜꯂꯦꯗ ꯕꯤꯗ ꯌꯥꯎꯗꯦꯗ
ꯗꯦ ꯐꯔꯤꯗꯤ
ꯐ꯭ꯔꯤꯗ ꯀꯨꯏꯅ ꯂꯩꯔꯛꯈ꯭ꯔꯕꯅꯤ ꯍꯧꯖꯤ ꯐ꯭ꯔꯤꯗ ꯑꯣꯏꯅ ꯂꯩ